ꯇꯥꯕ꯭ꯔꯣ
ꯇꯥꯕ꯭ꯔꯣ
ꯍꯣꯏ ꯇꯥꯏ ꯇꯥꯏ ꯇꯥꯕꯤꯕ꯭ꯔꯣ ꯇꯥꯔꯦ ꯇꯥꯔꯦ
ꯀꯗꯩꯅꫭ ꯐꯣꯟ ꯇꯧꯁꯤꯜꯂꯛꯏꯅꯦ ꯑꯃꯁꯦ ꯑꯉꯥꯎꯕꯁꯦ
ꯀꯅꯥꯅꯣ ꯆꯩ ꯆꯥꯅꯤ ꯍꯧꯖꯤꯛ ꯂꯨꯔꯕ ꯇꯥꯟꯖꯥꯁꯤꯗ ꯐꯣꯟ ꯐꯣꯟ ꯇꯧꯔꯛꯀꯅꯣ ꯍꯥꯏꯌꯣ ꯐꯣꯟ ꯇꯧꯔꯛꯀꯅꯣ ꯍꯥꯌꫭ
ꯇꯥꯏꯃꯤꯡ ꯆꯥꯗꯅ ꯐꯣꯟ ꯇꯧꯔꯛꯏꯅꯦ
ꯑꯗꯨ ꯂꯨꯔꯔꯕ ꯇꯥꯥꯟꯖꯥ ꯁꯤꯗ ꯀꯔꯤ ꯐꫭꯟꯅꫭꯅꯦ ꯇꯧꯔꯛꯀꯅꫭꯌꯨ ꯀꯩꯗꯧꯔꯤꯒꯦ ꯍꯧꯖꯤꯛꯄꯣ
ꯆꯥꯛ ꯇꯣꯛꯇ ꯉꯥꯏꯔꯤꯌꯦ ꯃꯣꯔꯣꯛ ꯁꯥꯕꯅ ꯁꯤꯒꯦ ꯇꯧꯔꯦꯍꯦ
ꯑꯁ ꯃꫭꯔꫭꯛ ꯁꯥꯔꯗꯤ ꯏꯁꯤꯡꯗꯣ ꯈꯔ ꯊꯥꯛꯆꯜꯂꫭꯍꯦ ꯀꯩꯅꫭ ꯅꯪꯕꫭ ꯅꯪ ꯅꯊꯟꯗ ꯀꯨꯜꯂ ꯂꯩ ꯂꯩꯕꯅꯤꯀꯣ ꯆꯦꯛꯁꯤꯟ ꯂꯣ ꯍꯦ ꯃꯔꯨ ꯃꫭꯔꯥꯛ ꯑꯁꯥꯥꯕ ꯌꯥꯝ ꯆꯥꯒꯅꯨꯅꯦ ꯐꯥꯠꯇꯤꯅꯦ
ꯀꯔꯤ ꯀꯥꯔꯤ ꯃꯥꯍꯩꯅꯣ
ꯃꯥꯏꯔꯦꯟ ꯊꯣꯡꯉꯦ ꯃꯥꯏꯔꯦꯟ ꯊꯣꯡꯉꯦ ꯃꯥꯏꯔꯦꯟ ꯊꫭꯡꯕꯗ ꯁꯥ ꯑꯌꯥꯏꯕ ꯍꯥꯞꯄꯦꯅꯦ ꯃꯍꯥꯎꯗꯤ ꯑꫭ ꯂꯩꯇ꯭ꯔꯦꯍꯦ
ꯑꯩꯁꯨ ꯉꯁꯤ ꯃꯥꯏꯔꯦꯟ ꯊꯣꯡꯕ ꯆꯥꯏꯌꯦ
ꯉꯥꯗꯒꯤꯗꯤ ꯁꯥꯅ ꯍꯥꯎꯋꯦ
ꯑꯦ ꯁꯥ ꯑꯣꯏꯔ ꯃꯥꯏꯔꯦꯟ ꯑꯩꯈꯣꯏꯗꯤ ꯉꯔꯥꯡ ꯁꯣꯏꯖꯤꯟ ꯍꯥꯞꯄꯒ ꯍꯥꯎꯋꯤ
ꯑꯁ ꯑꯗꯨꯗꯤ ꯍꯥꯎꯇꯕꯅꯤ ꯑꯩꯅ ꯊꯣꯡꯕ ꯃꯥꯟꯅꯔꯨ
ꯏꯁ ꯍꯥꯎꯏꯍꯦ ꯉꯥ ꯑꯌꯥꯏꯕ ꯍꯥꯞꯄꯗꯨ
ꯃꯣꯔꯛ ꯆꯥꯕ ꯐꯪꯉꯗꯤ ꯅꯪ
ꯉꯥ ꯑꯌꯥꯏꯕ ꯍꯥꯞꯄꯁꯨ ꯍꯥꯎꯋꯤ ꯉꯥ ꯑꯌꯥꯏꯕ ꯍꯥꯞꯄꯁꯨ ꯍꯥꯎꯗꯤ ꯍꯥꯎꯕꯅꯤ
ꯉꯁꯤ ꯁꯟꯁꯥ ꯊꯣꯡꯕ ꯀꯩꯅꯣꯒꯤ ꯅꯣꯏ ꯃꯅꯥꯛꯇ ꯂꯩꯕꯗꯨ ꯂꯩꯕ
ꯁꯟꯁꯥ ꯊꯣꯡꯕ ꯍꯥꯏꯔꯣ
ꯑ ꯑꯗꯨ ꯑꯩꯅ ꯑꯗꯨ ꯄꯤꯖꯕ ꯑꯩꯅ ꯈꯔ ꯍꯣꯏ ꯁꯟꯁꯥ ꯊꯣꯡꯕꯗꯣ ꯅꯪꯅ ꯊꯣꯡꯕ ꯃꯥꯟꯗꯦ ꯍꯥꯏꯌꯦ ꯑꯩꯅ ꯊꯣꯡꯉꯝꯃꯣꯏ ꯍꯥꯏꯌꯦ ꯎꯝ
ꯎꯝ
ꯑꯩꯅ ꯊꯣꯡꯉꯝꯃꯣꯏ ꯍꯥꯎꯃꯟꯕꯩꯅꯤꯅꯦ ꯃꯥ ꯆꯤꯡꯅꯔꯦꯅꯦ ꯑꯩꯅ ꯊꯣꯡꯕ ꯑꯣꯏꯔꯝꯃꯣꯏ
ꯏꯟꯖꯥꯡ ꯑꯍꯥꯎ ꯑꯍꯥꯎꯕꯗꯤ ꯌꯥꯝ ꯆꯥꯏ ꯅꯣꯏꯁꯦ ꯏꯟꯖꯥꯡ ꯑꯍꯥꯎ ꯑꯍꯥꯎꯕ ꯑꯍꯥꯎ ꯑ ꯃꯔꯛ ꯃꯔꯛꯇ ꯆꯥꯔꯗꯤ ꯐꯩꯌꯦ ꯑꯍꯥꯎꯕ ꯆꯥꯃꯜꯂꯁꯨ ꯐꯠꯇꯕꯅꯤꯅꯦ
ꯍꯞꯇꯥ ꯑꯃꯗ ꯑꯃꯨꯔꯛ ꯈꯛꯇꯪ ꯆꯥꯏ
ꯑꯣ ꯍꯞꯇꯥꯗ ꯑꯃꯨꯛ ꯑꯃꯨꯨꯔꯛ ꯇꯥꯔꯦ ꯇꯥꯔꯦ ꯍꯞꯇꯥꯗ ꯑꯃꯨꯔꯛꯇꯤ ꯅꯆꯤꯟ ꯊꯤꯅꯨꯗ ꯅꯪ ꯅꯨꯡꯇꯤꯒꯤ ꯗꯤ
ꯅꯨꯡꯇꯤꯒꯤ ꯊꯥꯒꯠꯄꯗꯨꯗꯤ ꯊꯥꯏꯅꯒꯤꯖꯨ ꯊꯥꯒꯠꯄ ꯌꯥꯎꯔꯛꯀꯅꯤ ꯀꯩꯅꯣ
ꯌꯥꯝ ꯍꯩ ꯃꯑꯣꯡ ꯃꯥꯟꯍꯟꯕ ꯌꯥꯝ ꯍꯩꯌꯦ
ꯈꯔ ꯇꯧꯔꯛꯀꯅꯤ ꯑꯩꯈꯣꯏꯗꯤ
ꯃꯑꯣꯡ ꯃꯥꯜꯍꯟꯕ ꯃꯑꯣꯡ ꯃꯑꯣꯡ ꯃꯥꯜꯍꯟꯕ
ꯗꯤꯇꯤ ꯂꯣꯏꯔꯕꯣ
ꯅꯪ ꯂꯣꯏꯔꯦ ꯅꯪ ꯉꯁꯥꯏ ꯀꯩꯅꯣ ꯍꯩ ꯍꯦꯛꯎꯕ꯭ꯔꯣ ꯖꯥꯝ
ꯍꯩ ꯍꯦꯛꯄ ꯆꯪꯒꯦ ꯇꯧꯕꯅꯦ ꯃꯣꯏ ꯀꯥꯡꯕꯨꯗꯣ ꯑꯩꯅ ꯍꯥꯏꯕ ꯁꯨꯡꯌꯥ ꯌꯥꯗꯦꯅꯦ ꯖꯨꯒꯣꯠ ꯆꯥꯗꯕ ꯉꯥꯛꯇ
ꯑꯁꯤ ꯆꯪꯁꯦ ꯍꯥꯏꯔꯒ ꯌꯥꯗ꯭ꯔꯤꯔꯕ
ꯌꯥꯗ꯭ꯔꯤꯅꯤꯅꯦ
ꯐꯨ ꯐꯨꯗꯠꯂꯨ ꯌꯥꯗ꯭ꯔꯣ
ꯕꯣꯜ ꯁꯥꯟꯅꯕ ꯆꯠꯂꯁꯤ ꯕꯣꯜ ꯁꯥꯟꯅꯕ ꯆꯠꯂꯁꯤ ꯆꯠꯂꯦ ꯕꯣꯜ ꯁꯥꯟꯅꯕ ꯆꯠꯂ ꯍꯣꯔꯦꯟ ꯍꯦꯛꯁꯤ ꯍꯣꯔꯦꯟ ꯍꯦꯛꯁꯤ ꯍꯥꯏ ꯑꯗꯨꯃꯛ ꯃꯐꯝꯗꯁꯨ ꯂꯩꯌꯦꯕꯀꯣ ꯍꯣꯔꯦꯟ ꯕꯣꯜ ꯁꯥꯟꯅꯕ ꯂꯣꯏꯔꯒ ꯕꯣꯜ ꯁꯥꯟꯅꯕ ꯂꯣꯏꯔꯒ ꯍꯦꯛꯁꯦ ꯍꯥꯏꯌꯦꯕ
ꯈꯪꯉꯤꯗ ꯕꯣꯜ ꯁꯥꯟꯅꯕ ꯂꯣꯏꯔꯒ ꯍꯥꯟꯅ ꯃꯝꯕꯗꯣ
ꯁꯥꯟꯅꯕ ꯂꯣꯏꯔꯒ ꯃꯝꯃꯦꯗꯣ ꯎ ꯀꯥ ꯀꯥꯅꯕ ꯃꯤ ꯂꯩꯇꯦ
ꯅꯪꯖꯨ ꯕꯣꯁ ꯕꯣꯁ ꯁꯥꯟꯅꯕ ꯌꯥꯎꯗ꯭ꯔꯣ ꯕꯣꯁ ꯕꯣꯁ ꯁꯥꯅꯕ ꯌꯥꯎꯗꯕ꯭ꯔꯣ ꯁꯩꯗꯤꯅ ꯑꯃꯨꯛ ꯐꯖꯅ ꯆꯦꯂꯨꯔꯒ ꯂꯣꯏ ꯅꯥꯔꯦꯅꯦ ꯈꯣꯡꯒꯁꯦ ꯅꯨꯃꯤꯠ ꯍꯨꯝꯅꯤꯃꯨꯛ ꯅꯥꯔꯦꯅꯦ ꯑꯩꯗꯤ
ꯅꯥ ꯉꯁꯤꯗꯤ ꯑꯩ ꯗꯥꯛ ꯈꯔꯗꯤ ꯐꯪꯉꯦꯍꯦ
ꯀꯅꯥ
ꯕꯣꯜ ꯁꯥꯟꯅꯕ ꯍꯩꯇꯕ ꯀꯥꯡꯕꯨꯒ ꯈꯪꯗꯦ ꯀꯕꯨꯏ ꯅꯨꯄꯥ ꯑꯃ ꯃꯁꯛ ꯈꯪꯗꯦ
ꯅꯪꯅ ꯍꯩꯇ꯭ꯔꯤꯔꯥ ꯃꯤꯅ ꯍꯩꯇ꯭ꯔꯤꯔꯥ ꯑꯃꯗꯤ ꯂꯩꯔꯦ
ꯑꯁ ꯃꯁꯤꯒꯤ ꯍꯩꯅꯧꯖꯦ ꯇꯤꯟꯆꯥꯏꯅꯦ
ꯎꯝ ꯀꯥꯏꯅꯤꯒꯦ
ꯁꯥꯏꯟꯁ ꯁꯦꯟꯇꯔꯗꯒꯤ
ꯎꯝ ꯅꯣꯏ ꯆꯪ ꯆꯪꯉꯒꯥ ꯍꯦꯛꯎꯕ꯭ꯔꯥ ꯍꯥꯏꯁꯤꯕꯣ
ꯍꯣꯏ ꯆꯥꯅꯤꯡꯕ ꯀꯧꯕꯅꯤꯅ ꯆꯪꯉꯤꯅꯤꯅꯦ
ꯑꯁ ꯍꯥꯎꯕꯗꯤ ꯀꯩꯅꯣꯅꯤꯅꯦ ꯑꯩꯈꯣꯏꯒꯤ ꯁꯣꯔꯣꯛ ꯃꯛ ꯇꯥꯏꯗ ꯑꯈꯣꯏꯒꯤ ꯕꯦꯂꯤ ꯃꯨꯛꯄꯒꯤ ꯂꯩꯕꯗꯣ ꯑꯗꯨꯗ ꯅꯍꯃꯨꯛ ꯍꯦꯛꯎꯕꯒꯤ ꯑꯁ ꯅꯣꯡ ꯅꯣꯡꯃꯗ ꯂꯣꯏꯁꯜꯂꯦ ꯍꯥꯏꯅꯤ ꯐꯩꯅꯥꯝ ꯍꯦꯛꯑꯒ ꯄꯣꯁꯜꯂꯛꯄ ꯄꯣꯔꯛꯄꯗ
ꯑꯗꯨꯒꯤꯗꯨꯅꯦ ꯉꯁꯤ ꯍꯦꯛꯏꯖꯤꯖꯨ
ꯑꯗꯨ ꯇꯤꯟ ꯆꯥꯕ꯭ꯔꯅꯦ
ꯇꯤꯟꯗꯤ ꯅꯠꯇꯦ ꯁꯤ
ꯇꯤꯟꯗꯤ ꯆꯥꯗꯕꯅꯦꯍꯦ ꯑꯗꯣ ꯇꯤꯟ ꯇꯤꯟ ꯆꯥꯗꯕꯅꯦ
ꯇꯤꯟꯅꯦ ꯇꯤꯟꯒꯤ ꯇꯥꯏꯞꯇ ꯑꯃ ꯑꯍꯨꯠ ꯑꯍꯣꯕ ꯑꯝ ꯂꯩ ꯆꯥꯕ ꯌꯥꯗ꯭ꯔꯦ ꯁꯤ
ꯎꯝ ꯉꯁꯥꯏ ꯅꯪ ꯀꯣꯜ ꯇꯧꯔꯛꯄ ꯇꯥꯏꯃꯤꯅꯤ ꯀꯅꯥꯥ ꯀꯅꯥꯅꯣ ꯃꯤꯁꯀꯣꯜ ꯌꯥꯝ ꯂꯩꯅꯦ ꯑꯃ ꯀꯩꯅꯣꯗꯨꯁꯨ ꯂꯩꯅꯦ
ꯇꯂꯥꯏꯅꯣ ꯀꯔꯝꯕ ꯇꯥꯏꯃꯤꯡꯗꯅꯣ
ꯅꯪ ꯉꯁꯥꯏ ꯀꯣꯜ ꯇꯧꯔꯛꯄ ꯇꯥꯏꯃꯤꯡꯗ ꯀꯩꯅꯣꯒꯤ ꯗꯤꯁꯀꯣꯕꯔ ꯊꯧꯕ ꯅꯨꯄꯥꯗꯨꯁꯨ ꯐꯣꯟ ꯇꯧꯔꯒ ꯂꯩꯔꯝꯃꯦꯅꯦ ꯑꯩꯗꯤ ꯈꯪꯗ꯭ꯔꯦ ꯁꯣꯝꯗ ꯋꯨ ꯁꯣꯝꯗ ꯋꯥꯔꯤ ꯀꯟꯅ ꯁꯥꯔꯤ
ꯑꯗꯨ ꯑꯗꯨ ꯀꯥꯡꯕꯨꯗꯣ ꯑꯩꯅ ꯍꯥꯏꯕ ꯌꯥꯈꯤꯗ꯭ꯔꯦꯅꯦ
ꯍꯥꯏꯕ ꯌꯥꯗ꯭ꯔꯦ ꯃꯊꯪꯗꯗꯤ ꯆꯠꯂꯔꯣꯏꯒꯦ ꯍꯥꯏ ꯌꯥꯗ꯭ꯔꯣ
ꯇꯧꯔꯅꯤ ꯑꯩꯖꯨ ꯃꯊꯪꯗꯗꯤ
ꯇꯧꯔꯅꯤ ꯎꯝ ꯇꯧꯔꯅꯤ ꯍꯥꯏꯁꯤꯅꯤ
ꯇꯧꯔꯅꯤ
ꯃꯣꯏ ꯈꯛꯇ ꯑꯅꯝ ꯀꯟ ꯌꯥꯕ꯭ꯔꯣ ꯑꯩꯖꯨ ꯍꯌꯦꯡ
ꯄꯨꯡ ꯀꯌꯥꯗ ꯗꯤꯛꯇꯦ ꯑꯃꯨꯛ ꯂꯩꯒꯦ
ꯂꯣꯏꯔꯦꯗ ꯉꯁꯤꯗꯤ ꯂꯣꯏꯔꯦ ꯏꯅꯤꯡꯇꯝꯅ ꯄꯥꯏ ꯌꯥꯔꯦ ꯇꯨꯝꯒꯦꯔꯥ ꯌꯥꯟꯒꯦꯔꯥ ꯐꯝꯒꯦꯔꯥ
ꯆꯠꯀꯦꯔꯥ ꯍꯣꯏ ꯍꯌꯦꯡ ꯁꯨꯇꯤꯅꯦ ꯊꯕꯛ ꯊꯕꯛ ꯂꯩ ꯊꯕꯛ ꯌꯥꯝ ꯂꯩꯌꯦ
ꯁꯥꯏꯟꯁ ꯁꯤꯇꯔ ꯂꯩꯕ ꯅꯨꯄꯥ ꯑꯃꯒꯤ ꯁꯥꯇꯤ ꯍꯥꯏꯅ ꯈꯔꯗꯤ
ꯁꯥꯊꯤ ꯍꯥꯏꯔꯣ
ꯃꯩꯇꯩ ꯅꯨꯄꯥ ꯃꯩꯇꯩ ꯅꯨꯄꯥ ꯑꯝ ꯑꯁ ꯍꯥꯏ
ꯀꯩꯔꯤꯒꯤꯅꯣ ꯍꯥ
ꯑꯩ ꯍꯦꯛ ꯎꯕꯒꯦ ꯑꯩ ꯍꯦꯛ ꯎꯕꯒꯦ
ꯍꯦꯛꯒꯅꯨ ꯍꯥꯏꯔꯕ
ꯍꯦꯛꯀꯅꯣꯗꯤ ꯍꯥꯏꯗꯦ ꯀꯅꯥ ꯀꯅꯥꯅꯣ ꯍꯥꯏꯔꯛꯄ
ꯑꯅꯧꯕ ꯅꯨꯄꯥ ꯑꯃ ꯂꯩ ꯂꯥꯛꯄꯅꯦ ꯂꯩꯕꯅꯦ
ꯎꯝ ꯑꯅꯧꯕ ꯅꯠꯇꯕꯅꯤ ꯍꯥꯏ ꯑꯗꯨ ꯅꯨꯄꯥꯗꯣ ꯍꯩꯄꯥ ꯈꯔ ꯁꯥꯕ ꯃꯥꯂꯦ
ꯃꯁꯝ ꯁꯥꯡ ꯃꯁꯝ ꯁꯥꯡꯕꯗꯨꯔꯣ
ꯑꯩ ꯍꯧꯖꯤꯛ ꯎꯗꯦꯗꯣ ꯑꯥꯗꯒꯤ ꯒꯦꯠ ꯃꯅꯥꯛꯇ ꯂꯥꯎꯔꯛꯄ
ꯎ ꯃꯤ ꯑꯃꯕꯨꯗꯤ ꯌꯥꯎꯕꯦ ꯑꯗꯨ ꯑꯔꯤꯕꯈꯩ ꯗꯤ ꯂꯣꯏ ꯀ ꯅꯪ ꯅꯪ ꯈꯪꯗ꯭ꯔꯣ ꯉꯁꯤ ꯂꯥꯎꯔꯕꯗꯣ ꯅꯠꯇꯦꯗ ꯍꯣꯏ ꯂꯣꯏ ꯈꯪꯉꯦꯕ ꯑꯣꯇꯣ ꯊꯧꯕꯗꯨꯔꯣ
ꯑꯩꯩꯅꯗꯤ ꯈꯟꯗ꯭ꯔꯦꯕ
ꯀꯅꯥꯅꯣ ꯍꯧꯖꯤꯛ ꯂꯥꯎꯔꯤꯗꯣ ꯍꯥꯏꯅ ꯇꯧꯁꯟ ꯌꯥꯗ꯭ꯔꯣ ꯏ ꯑꯩꯈꯣꯏꯒꯤ ꯌꯨꯝꯗꯕꯨ ꯑꯐꯥꯎ ꯁꯥꯕ꯭ꯔꯕ ꯑꯩꯈꯣꯏ ꯌꯨꯝꯅꯤꯅꯦ ꯑꯗꯨꯗ ꯃꯣꯏ ꯙꯞ ꯇꯧ ꯌꯥꯕ꯭ꯔꯕ
ꯅꯨꯄꯥ ꯑꯃ ꯂꯩꯔꯝꯃꯦ ꯑꯅꯧꯕ ꯅꯨꯄꯥ ꯑꯃ
ꯎꯝ ꯑꯅꯧꯕ ꯑꯃ ꯂꯩꯕꯅꯦ ꯍꯣꯏ ꯍꯞꯇꯥ
ꯍꯟꯗꯛꯇꯦ ꯍꯟꯗꯛꯇꯤ ꯃꯣꯏꯒꯤ ꯀꯥꯒꯗꯣ ꯅꯣꯏꯅ ꯂꯩꯔꯝꯕꯗꯨꯒ ꯊꯤ ꯈꯦꯠꯅꯔꯦꯍꯦ ꯐꯚ ꯁꯇꯥꯔ ꯍꯣꯇꯦꯜ ꯑꯣꯟꯒ꯭ꯔꯦꯅꯦ ꯃꯣꯢꯗꯤ
ꯁꯦꯝꯗꯣꯛꯈ꯭ꯔꯕꯅꯦ ꯑꯗꯣ ꯊꯣꯡꯗꯤ ꯌꯥꯗ꯭ꯔꯕꯅꯤ
ꯅꯣꯏ ꯂꯩꯔꯝꯕ ꯃꯇꯝꯗꯗꯤ ꯑꯩꯁ ꯑꯣꯀꯣꯟꯒ ꯃꯥꯜꯂꯨꯔꯦ
ꯌꯥꯔꯦ ꯑꯗꯨꯗꯤ ꯍꯥꯟꯅ ꯒꯣꯗꯥꯎ꯭ꯟ ꯒꯣꯗꯥꯎ꯭ꯟ ꯑꯣꯏꯔꯝꯕꯅꯦ ꯑꯗꯨꯗꯒꯤ ꯃꯊꯪ ꯃꯊꯪ ꯁꯦꯝꯒꯠꯂꯛꯄꯅꯦ ꯒꯣꯗꯥꯎ꯭ꯟꯗꯒꯤ ꯄꯣꯠꯆꯩꯩ ꯁꯤꯗꯣꯛꯑꯒ ꯀꯩ ꯀꯩꯅꯣ ꯌꯣꯠ ꯀꯩꯀꯥꯗꯣ
ꯏꯁ ꯑꯍꯥꯟꯕꯗ ꯂꯩꯔꯝꯕꯗꯤ ꯃꯤ ꯑꯇꯣꯞꯄ ꯑꯣꯏꯔꯒꯗꯤ ꯂꯩꯔꯣꯏꯍꯦ ꯑꯩꯈꯣꯏ ꯑꯣꯏꯕꯒꯤ ꯂꯩꯕ ꯋꯥꯅꯤꯍꯦ
ꯅꯠꯇꯦ ꯏꯁ ꯌꯥꯝ ꯂꯛꯅ ꯂꯩꯅꯦ
ꯅꯪ ꯆꯪꯗꯕ ꯀꯨꯏꯔꯦꯅꯦ ꯑꯗꯨꯗꯤ ꯀꯨꯏꯔꯕꯅꯦ ꯌꯥꯝ ꯅꯥꯜꯂꯕꯅꯦ ꯊꯣꯡ ꯊꯣꯡꯒꯗꯤ ꯊꯣꯡꯗꯨꯗꯤ ꯌꯥꯗ꯭ꯔꯕꯅꯤꯍꯦ
ꯍꯌꯦꯡ ꯂꯥꯛꯑꯣ ꯍꯌꯦꯡ ꯂꯥꯛꯑꯣ ꯍꯥꯏꯔꯝꯕꯅꯦ ꯑꯗꯨ ꯅꯨꯄꯥꯗꯨꯅ ꯍꯌꯦꯡ ꯁꯨꯇꯤꯅꯦ ꯂꯥꯛꯑꯣ ꯍꯥꯏꯔꯝꯕꯅꯦ ꯆꯥꯡꯕꯗꯣ
ꯎꯝ ꯃꯤ ꯊꯥꯖꯤꯟꯗ꯭ꯔꯕꯅꯤꯗ ꯁꯨꯇꯤ ꯅꯨꯃꯤꯠꯇ ꯑꯣꯏꯔꯁꯨ ꯀꯣ
ꯊꯥꯖꯜꯂꯕꯣ
ꯊꯥꯖꯟꯗ꯭ꯔꯕꯅꯦꯕ
ꯊꯥꯖꯟꯗ꯭ꯔꯕꯅꯦ ꯍꯥꯏꯔꯣ ꯊꯥꯖꯤꯟꯒ꯭ꯔꯦ ꯍꯥꯏ ꯊꯥꯖꯜꯂꯦ ꯍꯥꯏꯔꯣ
ꯊꯥꯖꯟꯗ꯭ꯔꯦ ꯍꯥꯏꯕ ꯍꯥꯟꯅ ꯊꯥꯖꯜꯂꯝꯕꯗꯣ ꯍꯧꯖꯤꯛꯇꯤ ꯍꯧꯖꯤꯛꯇꯤ ꯃꯤ ꯆꯪꯍꯟꯗ꯭ꯔꯦꯕ ꯁꯨꯇꯤ ꯅꯨꯃꯤꯠꯇ ꯐꯕꯗꯤ ꯐꯩꯌꯦ ꯑꯗꯨ ꯑꯣꯢꯔ ꯑꯩꯈꯣꯏ ꯑꯩꯈꯣꯏ ꯐ꯭ꯔꯤ ꯑꯩꯈꯣꯏꯒꯤ ꯀꯔꯤ ꯍꯥꯏꯁꯤꯔꯥ ꯃꯤ ꯆꯪꯍꯟꯗꯕꯗꯣ ꯑꯈꯣꯏ ꯆꯪꯕꯗꯨ ꯅꯨꯡꯉꯥꯏꯇꯦꯗꯅ ꯑꯥꯏ ꯍꯥꯏꯗꯤ ꯅꯣꯡ ꯐꯥꯗꯣꯛ ꯑꯈꯣꯏ ꯃꯤ ꯑꯗꯨꯝ ꯄꯨꯁꯟꯒꯤ ꯍꯥ
ꯑꯣꯐꯤꯁꯀꯤ ꯃꯤ ꯂꯥꯛꯇꯗꯤ ꯌꯥꯏꯗ
ꯑꯦ ꯌꯥꯗꯕꯅꯦ ꯃꯣꯏ ꯀꯩꯅꯣꯗꯒꯤ ꯍꯥꯏꯔꯦ ꯍꯥꯏꯕ ꯗꯥꯏꯔꯦꯛꯇ꯭ꯔ ꯑꯅꯧꯕ ꯂꯥꯛꯕꯗꯣ ꯑꯗꯨꯅ ꯃꯤ ꯆꯪꯍꯟꯕ ꯌꯥꯗ꯭ꯔꯦ ꯇꯣꯂꯣꯞꯁꯨ ꯊꯦꯡꯒꯠꯂꯒꯦ ꯍꯥꯏ ꯍꯥꯏꯕ ꯍꯦꯟꯗꯤ ꯍꯦꯟꯒꯠꯂꯕꯅꯦꯕ
ꯇꯣꯂꯣꯞ ꯍꯦꯟꯒꯠ ꯇꯣꯂꯣꯞ ꯀꯌꯥ ꯌꯧꯈ꯭ꯔꯦ ꯃꯣꯏꯒꯤ
ꯇꯔꯥꯅꯤꯊꯣꯏ ꯌꯧꯈ꯭ꯔꯦ ꯍꯩꯌꯦ ꯑꯗꯨꯅ ꯃꯤ ꯆꯪꯍꯟꯗ꯭ꯔꯦ ꯑꯗꯨꯅ ꯑꯈꯣꯏ ꯅꯣꯡ ꯐꯥꯗꯣꯛ ꯑꯩꯈꯣꯏ ꯃꯤ ꯂꯥꯛꯑꯒ ꯑꯩꯈꯣꯏꯒꯤ ꯁꯨꯇꯤ ꯃꯇꯝꯗ ꯆꯪꯍꯟꯒꯦꯅ ꯌꯥꯠ ꯌꯥꯔꯔꯣꯏꯕ ꯒꯦꯠꯇꯣ ꯍꯥꯡꯉꯗꯤ ꯑꯩꯈꯣꯏꯁꯨ ꯈꯨꯁꯤ ꯀꯩ ꯍꯥꯏꯁꯤꯔꯥ ꯄꯪꯆꯟ ꯆꯪꯕꯗꯣ ꯅꯨꯡꯉꯥꯏꯇꯦꯗꯅ
ꯄꯥꯔꯇꯤ ꯇꯧꯈꯥꯏꯒꯗꯕꯅꯤꯅꯦ ꯆꯪꯉꯒ
ꯑꯈꯣꯏꯕꯨꯗꯤ ꯀꯩꯁꯨꯕꯨꯗꯤ ꯀꯥꯏꯗꯦꯗ ꯑꯗꯨ ꯑꯣꯏꯔꯁꯨ ꯑ ꯀꯩꯒꯨꯝꯕ ꯂꯥꯛꯑꯒꯗꯤ ꯃꯣꯏ ꯒꯦꯠꯀ ꯁꯣ ꯂꯣꯟꯕ ꯈꯣꯠꯄ ꯇꯧꯔꯝꯕꯗꯤ ꯆꯪꯕꯗꯣ ꯇꯜꯂꯦ ꯊꯑꯣꯏꯅ ꯀꯧꯊꯣꯛ ꯀꯧꯁꯤꯟ ꯇꯧꯔꯒ ꯇꯧꯕꯗ ꯇꯟꯕ ꯑꯗꯨꯒꯤꯅꯤꯗꯥ
ꯄꯨꯔꯥ ꯇꯣꯡꯉꯥꯟꯈ꯭ꯔꯦꯅꯦ
ꯉꯁꯤ ꯅꯨꯡꯊꯤꯟ ꯀꯥꯏ ꯀꯥꯏ ꯆꯠꯀꯦ
ꯇꯨꯝꯃꯦ
ꯀꯣꯏꯔꯨ ꯌꯥꯗ꯭ꯔꯣ
ꯌꯥꯗꯦ ꯄꯩꯁꯥ ꯄꯥꯝꯃꯨꯏ ꯄꯩꯁꯥ ꯂꯩꯇꯕꯒ
ꯑꯃꯖꯤ ꯕꯥꯏꯛꯀ ꯑꯍꯟꯕ ꯂꯧꯔꯒ ꯑꯐꯥꯎ ꯁꯥꯈ꯭ꯔꯕꯅꯦ
ꯗꯤꯁꯀꯣꯕ꯭ꯔꯗꯨꯔꯣ
ꯍꯣꯏ
ꯃꯥ ꯂꯩꯔꯕ ꯗꯨꯕꯣ
ꯂꯩꯅꯦ ꯈꯨꯟꯒꯤ ꯂꯩꯔꯤꯅꯦ
ꯀꯗꯥꯏꯗꯩꯅꯣ
ꯑꯩꯅ ꯍꯥꯏꯕꯤꯕ
ꯅꯩꯔꯦꯅꯦꯍꯦ
ꯐꯗꯤ ꯐꯕꯅꯦ ꯑꯩ ꯂꯩꯗꯤ ꯑꯩ ꯂꯧꯗꯤ ꯂꯧꯅꯤꯡꯈꯜꯂꯛꯄꯅꯦꯕ ꯀꯨꯟꯒꯤ ꯈꯤꯇꯪ ꯑꯗꯨꯝ ꯐꯕꯅꯦ ꯐꯠꯇ꯭ꯔꯣ
ꯌꯥꯏ ꯀꯨꯟꯒꯤ ꯑꯣꯏꯇꯥꯔꯗꯤ
ꯀꯨꯟꯁꯤꯒꯤ ꯀꯩꯅꯣꯗ ꯑꯁ ꯁꯥꯏꯀꯦꯇꯔꯤꯛ ꯔꯤꯝꯁꯀꯤ ꯏꯁꯇꯥꯞ ꯅꯨꯄꯥꯒꯤꯅꯦꯕ ꯃꯥꯅ ꯑꯩꯉꯣꯟꯗ ꯍꯥꯏꯌꯦ ꯂꯧꯅꯤꯡꯕ ꯃꯤ ꯂꯩꯔꯗꯤ ꯌꯣꯟꯊꯣꯛꯀꯦ ꯍꯥꯏꯕꯗ ꯄꯥꯝꯕ꯭ꯔꯥ ꯈꯣꯠꯄ꯭ꯔꯥ ꯍꯥꯏꯅ ꯍꯪꯉꯨꯕꯅꯦꯕ ꯑꯗꯨ ꯂꯧꯔꯒꯦ ꯂꯧꯕꯅꯦꯕ ꯐꯩꯌꯦ ꯃꯥꯁꯨ ꯑꯗꯨꯝ ꯐꯩꯌꯦ ꯍꯥꯏꯌꯦ ꯑꯩꯈꯣꯏ ꯑꯗꯨꯗ ꯊꯕꯛ ꯌꯥꯎꯃꯤꯟꯅꯕ ꯃꯤꯁꯤꯡꯗꯨ ꯑꯗꯨꯝ ꯐꯩꯌꯦ ꯂꯧꯑꯣ ꯂꯧꯑꯣꯅ ꯍꯥꯏꯕꯅꯦꯕ
ꯀꯔꯤꯒꯤ ꯌꯣꯟꯕ꯭ꯔ ꯃꯗꯨꯅꯥ
ꯃꯥ ꯒꯥꯔꯤ ꯑꯍꯟꯕ ꯑꯃꯨꯛ ꯂꯧꯔꯒꯦꯌꯦ
ꯃꯗꯨꯕꯨꯗꯤ ꯌꯥꯏ
ꯒꯥꯔꯤ ꯑꯍꯟꯕꯃꯨꯛ ꯂꯧꯔꯒꯦ ꯁꯤ ꯌꯣꯟꯊꯣꯛꯈ꯭ꯔꯒꯦ ꯃꯥꯗꯤ ꯌꯨꯝ ꯒ꯭ꯌꯥꯟ ꯇꯥꯅ ꯊꯧꯕꯅꯦꯕ ꯀꯤꯂꯣꯃꯤꯇꯔ ꯌꯥꯝ ꯌꯥꯝꯗꯕꯅꯤ ꯃꯥ ꯊꯧꯕ ꯀꯨꯟꯅꯤ ꯄꯥꯟꯗꯤ ꯌꯧꯒ꯭ꯔꯕꯅꯦ ꯑꯗꯨꯋꯥꯏꯗꯣ
ꯌꯥꯔꯦꯅꯦ ꯑꯗꯨꯗꯤ ꯄꯣꯠꯇꯤ ꯂꯤꯡꯉꯤꯅꯦ
ꯃꯌꯨꯝ ꯑꯁꯤꯒꯤ ꯌꯥꯝ ꯃꯌꯨꯝꯁꯦ ꯁꯤ ꯌꯥꯝ ꯅꯛꯄꯅꯦꯕ ꯃꯥ ꯁꯤꯗ ꯔꯤꯝꯁꯇ ꯊꯕꯛ ꯂꯥꯛꯄ ꯈꯣꯠꯄ ꯑꯗꯨ ꯈꯛꯇꯅꯦꯕ ꯊꯧꯕ ꯁꯤꯖꯤꯟꯅꯕꯗꯣ ꯊꯧꯕ ꯈꯨꯊꯧꯗꯨꯁꯨ ꯑꯍꯟꯒꯤ ꯈꯨꯊꯧꯗꯨ ꯇꯞ ꯇꯞꯅ ꯊꯧ